ꯍꯜꯂꯣ
ꯍꯜꯂꯣ ꯀꯩꯗꯧꯔꯤꯒꯦ ꯇꯥꯗꯕ꯭ꯔꯣ
ꯇꯥꯏ ꯇꯥꯏ
ꯎꯝ ꯀꯩꯗꯧꯔꯤꯅꯣ
ꯆꯥꯛ ꯆꯥ ꯇꯣꯛꯑꯒ ꯂꯩꯌꯦ ꯅꯪꯗꯤ
ꯑꯈꯣꯏꯗꯤ ꯆꯥꯗꯔꯤ ꯐꯝꯔꯒ ꯂꯩ ꯀꯩ ꯏꯪꯖꯥꯡ ꯆꯥꯕ꯭ꯔꯣ
ꯑꯩ ꯉꯁꯤ ꯆꯝꯊꯣꯡ ꯑꯣꯏꯅ ꯆꯥꯏ
ꯆꯝꯊꯣꯡꯁꯨ ꯍꯥꯎꯕꯅꯦꯗ
ꯎꯝ ꯆꯝꯊꯣꯡꯁꯨ ꯍꯥꯎꯑꯦ ꯍꯥꯎꯕꯅꯤ ꯑꯁ ꯉꯁꯤ ꯆꯠꯇ꯭ꯔꯦ ꯏꯅꯥꯎꯅꯨꯄꯤ ꯑꯦꯛꯖꯥꯝ ꯊꯤꯟꯅꯤꯉꯥꯏ ꯂꯩꯕꯀꯣ ꯑꯗꯨꯒꯤ
ꯑꯦꯛꯖꯥꯝ ꯊꯤꯟꯕ꯭ꯔꯥ ꯕꯣꯜ ꯌꯦꯡꯕ꯭ꯔꯣ
ꯑꯅꯤꯃꯛ ꯃꯦꯅꯦꯖ ꯇꯧꯋꯤꯅꯦ
ꯑꯁ ꯑꯗꯨꯗꯤ ꯌꯥꯏꯅꯦ
ꯑꯅꯤꯃꯛ ꯃꯦꯅꯦꯖ ꯇꯧꯋꯦ
ꯕꯣꯜꯁꯨ ꯌꯦꯡꯕ ꯑꯗꯨꯒ ꯑꯦꯛꯖꯥꯝꯁꯨ ꯊꯤꯟꯕ
ꯊꯤꯟꯕ ꯕꯣꯜꯁꯨ ꯌꯦꯡꯕ
ꯑꯩꯈꯣꯏꯗꯤ ꯌꯦꯡꯅꯤꯡꯉꯁꯨ ꯌꯦꯡꯗꯔꯦ
ꯌꯦꯡꯗꯕꯅꯤꯅꯦ ꯉꯁꯤꯗꯤ ꯈꯔ ꯈꯔ ꯅꯨꯡꯊꯤꯜꯗ ꯄꯤꯕꯅꯤꯅ ꯐꯖ ꯅꯨꯡꯉꯥꯏꯅ ꯌꯦꯡꯕ ꯌꯥꯔꯅꯤ
ꯅꯨꯡꯊꯤꯟꯗ ꯄꯤꯕ꯭ꯔꯥꯅꯦ ꯉꯁꯤ ꯀꯅꯥ ꯀꯅꯥ ꯄꯤꯕ꯭ꯔꯥ
ꯉꯁꯤꯗꯤ ꯉꯁꯤꯗꯤ ꯂꯣꯏꯈ꯭ꯔꯦ ꯉꯁꯥꯏ ꯄꯨꯡ ꯁꯚꯦꯟꯗꯒꯤ ꯍꯧꯕꯗ
ꯌꯥꯝ ꯊꯨꯏꯅꯦ ꯑꯗꯨꯗꯤ ꯅꯨꯡꯊꯤꯟꯗ ꯍꯥꯏꯔꯒ ꯍꯧꯖꯤꯛ ꯅꯨꯡꯊꯤꯟꯅꯤꯅꯦ
ꯅꯠꯇꯦ ꯉꯁꯤ ꯑꯩ ꯑ ꯁꯣꯢ ꯁꯣꯏꯕꯒꯤꯅꯤ ꯑꯌꯨꯛꯇ ꯍꯥꯏꯕꯅꯦ
ꯑ ꯑꯌꯨꯛꯇ ꯀꯅꯥ ꯀꯅꯥ ꯄꯣꯔꯇꯨꯒꯜꯒ ꯑꯥꯔꯖꯦꯟꯇꯤꯅꯥꯅ ꯁꯥꯟꯅꯩ ꯍꯥꯏꯅꯦ
ꯑꯅꯤ ꯁꯅꯥ ꯍꯥꯏ ꯄꯣꯔꯇꯨꯒꯜ ꯁ ꯁꯅꯥꯏꯌꯦ ꯄꯣꯔꯇꯨꯒꯥꯜꯒ ꯀꯂꯝꯕꯤꯌꯣ ꯀꯂꯝꯕꯤꯌꯥ ꯇꯧꯕꯗ ꯗ꯭ꯔꯣ ꯆꯠꯈ꯭ꯔꯦ ꯑꯗꯨꯒꯣ ꯀꯣꯂꯝ ꯑ ꯑꯔꯖꯦꯟ ꯇꯤꯅꯥꯒ ꯖꯣꯔꯗꯟ ꯇꯧꯕꯗ ꯊ꯭ꯔꯤ ꯕꯥꯏ ꯊ꯭ꯔꯤ ꯚꯔꯁꯦꯁ ꯋꯥꯟꯗ ꯑꯔꯖꯦꯟꯇꯤꯅꯥꯅ ꯀꯥꯒ꯭ꯔꯦ
ꯑꯦꯁ ꯌꯥꯝ ꯅꯩꯔꯦꯅꯦ ꯃꯦꯁꯤꯗꯤ
ꯎꯝ ꯃꯥꯁꯨ ꯍꯥꯞ ꯃꯇꯨꯡꯗ ꯆꯪꯔꯒ ꯒꯣꯜꯃꯨꯛ ꯑꯃ ꯆꯜꯂꯦ
ꯑꯣ ꯃꯥ ꯏꯗꯤ ꯌꯦꯅꯤꯡꯕꯅꯦ ꯑꯗꯣ ꯆꯥꯛ ꯏꯟꯁꯥꯡ ꯊꯣꯡꯕ ꯍꯧꯗ꯭ꯔꯤ ꯍꯧꯖꯤꯛ ꯈꯛꯇ ꯍꯧꯕꯅꯤ
ꯑꯣ
ꯊꯦꯡꯉꯦ ꯁꯤꯗꯗꯤ ꯆꯥꯕ
ꯑꯣ ꯉꯁꯤꯗꯤ ꯊꯕꯛ ꯂꯩ ꯍꯣꯏ ꯑꯩ ꯈꯔ ꯉꯟꯅ ꯆꯥꯔꯦ
ꯎꯝ
ꯇꯥꯏꯃꯤꯡꯁꯦ ꯈꯔ ꯕꯣꯜ ꯌꯦꯡ ꯑꯦ ꯁꯤꯗ ꯂꯩꯅꯤ ꯑꯦꯛꯖꯥꯝ ꯑꯦꯛꯖꯥꯝ ꯂꯣꯏꯕꯗ ꯑꯃꯨꯛꯀ ꯂꯧꯕ ꯆꯥꯂꯅꯤ
ꯑꯣ ꯇꯝꯄꯥꯛꯇ ꯂꯩꯕ꯭ꯔꯥ ꯁꯤ ꯆꯤꯡꯗ ꯂꯩꯕ꯭ꯔꯥ ꯎꯝ ꯏꯁ ꯔ ꯋꯦꯁꯂ
ꯋꯦꯁ ꯑꯣꯏꯗꯣꯏꯕ
ꯑꯣ ꯑꯗꯨ ꯂꯥꯞꯅꯔꯅꯤ
ꯎꯝ
ꯑꯩꯈꯣꯏꯅ ꯏꯁꯇ ꯇꯥꯏꯅꯦ ꯂꯩ ꯏꯁ ꯇ
ꯀꯩꯅꯣ ꯏ ꯌꯥꯝ ꯅꯣꯛꯅꯤꯡꯕ ꯃꯥꯜꯂꯤꯅꯦ ꯍꯣꯏ
ꯊꯕꯛꯁꯨ ꯂꯩꯇꯦ ꯑꯗꯨꯅ ꯅꯨꯃꯤꯠ ꯆꯨꯞꯄ ꯂꯩꯒꯅꯤꯅꯦ
ꯀꯣꯏꯕ ꯆꯠꯂꯨꯅꯦ
ꯑꯁ ꯌꯥꯝ ꯁꯥꯏꯅꯦ ꯁꯤꯗꯤ
ꯁꯇꯤꯟ ꯄꯥꯏꯔꯒ ꯆꯠꯀꯗꯕꯅꯤꯅꯦ
ꯑꯣ ꯅꯨꯡꯁꯤꯠꯁꯨ ꯐꯖꯅ ꯁꯤꯠꯇꯦ ꯍꯧꯖꯤꯛꯀꯥꯟꯒꯤ ꯑꯁ ꯀꯗꯥꯏꯗꯒꯤ ꯀꯣꯏꯕ ꯆꯠꯄ ꯍꯥꯏꯕꯕꯨ ꯑ ꯐꯝꯕ ꯅꯨꯡꯉꯥꯏꯕ ꯃꯐꯝꯗ ꯆꯠꯀꯗꯕ ꯉꯥꯏ
ꯎꯃꯥꯡ ꯃꯔꯛꯇꯒꯨꯝꯕ ꯑꯁ ꯐꯖꯅ ꯏꯪꯅ ꯇꯞꯅ ꯐꯝꯔꯒ ꯂꯩꯅꯤꯡꯉꯦꯅꯦ ꯑꯩꯁꯨ
ꯂꯩꯅꯤꯡꯉꯦꯀꯣ ꯑꯗꯨꯒꯤ ꯂꯦꯟꯇ꯭ꯔꯟꯗꯣ
ꯎꯝ ꯌꯥꯝ
ꯃꯐꯝꯗꯤ ꯌꯨꯝꯗ ꯆꯠꯄ ꯀꯥꯟꯗ ꯑꯣꯏꯅ ꯐꯪꯉꯅꯤ
ꯃꯥꯅꯦ ꯌꯥꯝ ꯀꯩꯅꯣ ꯄꯤꯁꯐꯨꯜ ꯏꯟꯚꯥꯏꯔꯣꯟꯃꯦꯟꯗ ꯐꯖꯅ ꯂꯩꯔꯒ ꯃꯦꯗꯤꯇꯦꯠ ꯃꯔꯛꯇ ꯇꯧꯅꯤꯡꯕꯅꯦꯅꯦ ꯍꯧꯖꯤꯛꯀꯥꯟꯁꯦ ꯀꯣꯛꯁꯦ ꯌꯥꯗ꯭ꯔꯤꯅꯦ ꯋꯥꯈꯜ ꯋꯥꯈꯟ ꯀꯩꯀꯩ ꯋꯥꯈꯜ ꯖꯥꯖꯥꯠ
ꯌꯥꯝ ꯈꯟꯕꯒꯤ ꯑꯁ ꯑꯦꯍꯦꯍꯦꯍꯦ ꯑꯦ ꯀꯔꯝꯕ ꯋꯥꯈꯜꯔꯣ
ꯅꯪ ꯋꯥꯈꯜ ꯅꯠꯇꯦ ꯄꯨꯟꯁꯤꯒꯤ ꯑꯩꯈꯣꯏ ꯑꯍꯥꯥ
ꯐꯤꯔꯆꯤ ꯑ ꯐꯤꯌꯨꯆꯥꯔ ꯐꯤꯎꯆꯤ ꯌꯥꯢꯌꯦ ꯍꯥꯍꯥꯍꯥ
ꯐꯤꯆꯔ ꯐꯤꯌꯨꯆꯔꯒꯤ ꯈꯟꯕ ꯍꯣꯏ
ꯂꯣꯏꯔꯦꯗꯅ ꯅꯪ ꯆꯍꯤ ꯀꯌꯥ ꯁꯨꯔꯕꯣ
ꯑꯩꯗꯤ ꯌꯥꯝ ꯆꯍꯤꯗꯤ ꯀꯩꯅꯣ ꯌꯥꯝꯗ꯭ꯔꯤꯗ
ꯢꯁ ꯌꯥꯝꯍꯟꯅꯤꯡꯗꯕ꯭ꯔꯣ
ꯅꯠꯇꯦ ꯑꯁꯦꯡꯕꯒꯤꯅꯤ ꯑꯁꯦꯡꯕꯅꯦꯍꯦ
ꯑꯗꯨꯗꯤ ꯀꯌꯥꯅꯣ
ꯆꯍꯤ ꯀꯨꯟ ꯀꯨꯟꯍꯨꯝꯗꯣꯏ ꯁꯨꯔꯦ
ꯋꯥ ꯀꯨꯟꯍꯨꯝꯊꯣꯏ ꯀꯛꯇ
ꯀꯨꯟꯍꯨꯝꯊꯣꯢ ꯍꯣꯢ
ꯏꯁ ꯗꯨꯗꯤ ꯑꯩꯅ ꯈꯤꯇꯪ ꯍꯜꯂꯦꯅꯦ
ꯎꯝ
ꯃꯥꯟꯗꯦꯗ ꯀꯨꯟꯍꯨꯝꯊꯣꯏꯗꯤ
ꯀꯨꯟꯍꯨꯝꯊꯣꯏ ꯀꯨꯟ ꯀꯨꯟꯍꯨꯝꯊꯣꯏꯅꯦ ꯀꯨꯟ ꯃꯔꯤꯒꯤ ꯍꯧꯖꯤꯛ ꯆꯂꯨꯞ ꯆꯠꯄꯀꯣ ꯔꯟꯅꯤꯡꯗ
ꯑꯣ
ꯀꯩꯀꯩ ꯀꯩꯀꯩ ꯍꯣꯠꯅꯔꯒꯦ ꯅꯣꯏꯗꯤ
ꯎꯝ ꯀꯣꯂꯦꯁ ꯀꯥꯕ ꯂꯣꯢꯔꯒ ꯑꯗꯨꯝ ꯂꯩꯌꯦꯗ ꯀꯩꯁꯨ ꯊꯧꯗꯦꯗ
ꯑꯣ
ꯀꯔꯤ ꯊꯧꯒꯦꯔ ꯈꯪꯗ꯭ꯔꯦ ꯑꯣ ꯅꯪꯗꯤ ꯀꯣꯂꯦꯁ ꯂꯣꯢꯔꯦ
ꯎꯝ ꯂꯣꯢꯔꯦ
ꯑꯗꯨ ꯅꯪꯗꯤ ꯀꯩꯗꯧꯒꯅꯤ
ꯑꯩꯁꯨ ꯁꯤꯗ ꯁꯨꯝ ꯐ꯭ꯔꯤꯗ ꯂꯩꯌꯦꯅꯦ
ꯎꯝ ꯐ꯭ꯔꯤꯗ ꯂꯩꯕꯅ ꯅꯨꯡꯉꯥꯏꯔꯦꯅꯦ
ꯐ꯭ꯔꯤꯗ ꯂꯩꯕꯅ ꯅꯨꯡꯉꯥꯢꯌꯦ ꯑꯗꯨ ꯑꯣꯏꯔꯁꯨ ꯢꯁ ꯇꯦꯕꯟꯗꯤ ꯋꯥꯡꯗꯤ ꯋꯥꯡꯉꯤꯅꯦ
ꯆꯔꯒꯤ ꯈꯟꯕ ꯀꯥꯟꯗ ꯀꯣ
ꯑꯥ
ꯐ꯭ꯌꯨꯆꯔꯒꯤ ꯈꯟꯕ ꯀꯥꯟꯗ ꯀꯔꯤ ꯐꯤꯕꯝꯗ ꯍꯤꯡꯗꯣꯏꯅꯣ ꯍꯥꯏꯕꯗꯣ ꯁꯥꯕ ꯍꯧꯔꯦꯕ ꯑꯩꯈꯣꯏꯅ ꯅꯍꯥꯟꯋꯥꯏ ꯀꯣꯂꯦꯖ ꯇꯝꯕ ꯍꯥꯏ ꯁ꯭ꯀꯨꯜ ꯇꯝꯕ ꯃꯇꯝꯗ ꯐ꯭ꯌꯨꯆꯔꯒꯤ ꯄ꯭ꯂꯥꯅꯤꯡꯁꯦ ꯀꯔꯤꯁꯨ ꯈꯟꯗꯦꯕꯀꯣ
ꯑꯗꯨꯃꯥꯏꯅ ꯇꯧꯋꯤꯅꯤ ꯎꯝ
ꯇꯝꯃ ꯒ꯭ꯔꯦꯖꯨꯋꯦꯁꯟ ꯍꯦꯛ ꯂꯣꯏꯕꯗꯗꯤ ꯈꯪꯉꯦꯍꯦ
ꯑ ꯆꯞ ꯃꯥꯟꯅꯩ ꯑꯩꯁꯨ ꯇꯧꯋꯦ ꯑꯗꯨꯃꯥꯏꯅ
ꯐꯦꯝꯂꯤ ꯐꯦꯝꯃꯂꯤ ꯄ꯭ꯔꯦꯁꯔ ꯑꯣꯏꯔꯣ ꯏꯁꯥꯒꯤ ꯀꯩ ꯀꯩꯅꯣ ꯄ꯭ꯔꯦꯁꯔ ꯑꯣꯏꯔꯣ ꯑꯗꯨꯝ ꯌꯥꯝ ꯂꯥꯛꯑꯦꯕꯀꯣ
ꯎꯝ ꯌꯥꯗꯦꯅꯦ ꯍꯥꯟꯅꯗꯤ ꯍꯥꯏꯗꯤ ꯑꯩꯈꯣꯏ ꯄꯦꯔꯦꯟꯁꯨ ꯑꯗꯨꯝ ꯎꯝ ꯄꯪꯉꯦ ꯍꯥꯏꯒꯗ꯭ꯔꯥ ꯍꯥꯏꯗꯤ ꯑꯗꯨꯃꯥꯏꯅ ꯌꯥꯝ ꯀꯩꯅꯣ ꯇꯧꯔꯛꯇꯕꯅꯤꯅꯀꯣ ꯑꯩꯈꯣꯏꯁꯨ ꯈꯪꯗꯕꯗꯣ ꯑꯗꯣ ꯀꯣꯂꯦꯖ ꯂꯣꯏꯕ ꯃꯇꯨꯡꯗꯗꯤ ꯈꯟꯕ ꯍꯧꯔꯦ ꯈꯜꯂꯁꯨ ꯊꯣꯛꯇ꯭ꯔꯦ
ꯑ ꯍꯥꯏꯌꯣ ꯍꯥꯢꯌꯣ ꯃꯁꯇꯔ ꯑꯃꯨꯛꯀ ꯇꯧꯁꯤꯔꯥ ꯍꯥꯏꯅ ꯈꯟꯕ ꯑꯗꯨꯁꯨ ꯑꯃꯨꯛꯀ ꯈꯜꯂꯨꯕꯗ ꯑꯁ ꯑꯗꯨ ꯂꯥꯏꯔꯤꯛꯁꯨ ꯌꯥꯝ ꯀꯟꯅ ꯄꯥꯅꯤꯡꯗꯕꯀꯣ
ꯑꯗꯨꯅꯦ ꯂꯥꯏꯔꯤꯛ ꯄꯥꯅꯤꯡꯗꯕꯒꯤ ꯁꯣꯏꯕꯅꯦ
ꯑꯗꯨꯒꯤ ꯇꯝꯔꯁꯨ ꯀꯥꯟꯅꯗꯧ ꯃꯥꯟꯗꯦ ꯍꯥꯏꯅ ꯇꯣꯛꯄꯅꯤ
ꯑꯩꯁ ꯑꯗꯨꯗꯤ ꯅꯪ ꯀꯔꯤ ꯇꯧꯔ ꯂꯩꯒꯅꯤ
ꯈꯪꯗꯦꯗ ꯀꯔꯤ ꯀ꯭ꯔꯤ ꯀ꯭ꯔꯤ ꯇꯧꯁꯤꯔꯥ ꯑꯩꯁꯨ ꯍꯧꯖꯤꯛ ꯑꯩ ꯏꯊꯟꯇ ꯑꯩꯒꯤ ꯗꯤꯁꯤꯖꯟ ꯂꯧꯕ ꯉꯝꯗ꯭ꯔꯦ ꯀꯃꯥꯏꯟ ꯇꯧꯗꯣꯏꯅꯣ ꯍꯥꯏꯕꯁꯤ ꯋꯥꯈꯜ ꯊꯣꯛꯇ꯭ꯔꯦꯕ
ꯎꯝ ꯅꯪ ꯆꯍꯤꯕꯨꯗꯤ ꯂꯩꯕꯨꯗꯤ ꯂꯩ ꯑꯗꯨ ꯑꯁ ꯈꯪꯗ꯭ꯔꯦꯅꯦ ꯀꯔꯤ ꯇꯧꯔꯒ ꯂꯩꯁꯤꯔꯥ ꯅꯣꯏ ꯅꯨꯄꯥꯗꯤ ꯊꯕꯛ ꯁꯨꯗꯕ ꯌꯥꯔꯣꯏꯅꯦ ꯎꯝ ꯑꯈꯣꯏꯕꯨꯗꯤ ꯁꯨꯗ꯭ꯔꯁꯨ ꯌꯥꯏꯌꯦꯕ ꯃꯨꯛꯀ ꯑꯃꯔꯣꯝꯗ ꯍꯥꯏꯔꯗꯤꯀꯣ
ꯍꯣꯏ ꯅꯣꯏꯗꯤ ꯃꯤ ꯑꯐꯕ ꯊꯤꯕ ꯃꯤ ꯑꯐꯕ ꯊꯤꯕ ꯍꯩꯔꯗꯤ ꯀꯔꯤꯁꯨ ꯀꯔꯤꯁꯨ ꯅꯠꯇꯦꯗ ꯅꯣꯏꯕꯨꯗꯤ
ꯑꯁ ꯍꯧꯖꯤꯛ ꯀꯥꯟꯅꯤ ꯃꯤ ꯑꯐꯕꯁꯨ ꯂꯩ ꯇꯦꯗ
ꯀꯥꯏꯗꯒꯤ ꯍꯦꯛ ꯁꯤ ꯃꯤ ꯑꯐꯕ ꯌꯥꯝ ꯂꯩꯕꯗꯨꯕꯨ
ꯎꯝ
ꯊꯤꯕ ꯍꯩꯇꯕꯒꯤ ꯑꯣꯏꯔꯝꯅꯤꯗ
ꯃꯤ ꯑꯐꯕꯁꯦ ꯌꯥꯝ ꯊꯦꯡꯅꯕ ꯑꯣꯏꯗꯦꯕꯣ ꯍꯤꯡꯅꯔꯒꯁꯨ ꯀꯣ ꯆꯥꯟꯅꯗꯕ
ꯅꯪꯒꯤ ꯋꯥꯈꯜꯂꯣꯟꯒ ꯆꯥꯟꯅꯗꯕ ꯌꯥꯝ ꯂꯩꯕ꯭ꯔꯣ
ꯎꯝ ꯑꯗꯨꯃꯥꯏꯅ ꯑꯣꯏꯕ ꯎꯝ ꯑꯩꯅ ꯑꯗꯨꯝ ꯈꯪꯕ ꯑꯗꯨꯝ ꯇꯤꯟꯅꯕ ꯍꯥꯏꯒꯗ꯭ꯔꯥ ꯈꯪꯕ ꯃꯤꯁꯤꯡꯁꯦ ꯌꯥꯝ ꯐꯕꯗꯤ ꯑꯣꯏꯗꯕꯀꯣ ꯑꯗꯣ ꯑꯃꯔꯣꯝꯗ ꯑꯃꯨꯛ ꯐꯕ ꯑꯗꯨ ꯑꯣꯏꯔꯒꯁꯨ ꯑꯩꯅ ꯑꯃꯨꯛ ꯄꯥꯝꯗꯕ
ꯅꯪꯅ ꯇꯤꯟꯅꯕ ꯀꯥꯡꯕꯨꯁꯦ ꯌꯥꯝ ꯀꯩꯅꯣ ꯇꯧ ꯃꯥꯜꯂꯦꯅꯦ
ꯇꯤꯟꯅꯕ ꯍꯥꯏꯕꯗꯤ ꯐ꯭ꯔꯦꯟ ꯅꯠꯇꯕ ꯍꯥꯏꯗꯤ ꯇꯤꯟꯅꯕ ꯑꯗꯨꯝ ꯑꯩꯅ ꯇꯤꯟꯅꯕ ꯍꯥꯏꯕꯒꯤꯅꯦꯗ
ꯎꯝ
ꯍꯥꯏꯗꯤ ꯑꯥ ꯑꯗꯨ ꯇꯧꯔꯛꯑꯒ ꯍꯥꯏꯗꯤ ꯑꯗꯨꯝ ꯈꯪꯅ ꯈꯪꯉ ꯍꯥꯏꯗꯤ ꯐꯥꯔꯁꯇ ꯑꯗꯨꯝ ꯈꯪꯅꯒꯗꯕꯅꯤꯅ ꯅꯨꯡꯁꯤꯅꯗ꯭ꯔꯤꯉꯩꯗ
ꯎꯝ
ꯑꯗꯨꯝ ꯈꯪ ꯑꯗꯨꯝ ꯈꯪꯅꯕ ꯀꯥꯟꯗꯒꯣ ꯆꯥꯟꯅꯗꯕꯒꯤ ꯑꯗꯨꯝ ꯅꯨꯡꯁꯤꯅꯗꯕꯗꯣ ꯑꯗꯨꯒꯨꯝꯕ ꯌꯥꯝꯃꯦ ꯍꯥꯏꯕꯅꯤꯗ
ꯑꯣ ꯀꯩꯀꯩꯅꯣ ꯀꯩꯅꯣ ꯇꯧꯗꯕ ꯊꯕꯛ ꯂꯩꯗꯅ ꯍꯥꯏꯕꯗꯤ ꯈꯔ ꯄꯣꯛ ꯍꯌꯦꯡꯋꯥꯏ ꯑꯩꯅ ꯌꯨꯝ ꯄꯥꯟꯕ ꯃꯇꯝꯗꯁꯨ ꯁꯨꯕ ꯌꯥꯕ ꯊꯕꯛ ꯇ꯭ꯔꯦꯅꯤꯡ ꯀ꯭ꯔꯤ ꯀ꯭ꯔꯥ ꯌꯥꯝ ꯂꯩꯅ ꯑꯗꯨꯒꯨꯝꯕꯗ ꯆꯠꯂꯨꯅꯦ
ꯈꯜꯂꯤꯕꯅꯤ
ꯇꯧꯒꯗꯕꯅꯦ ꯇꯧꯍꯧꯒꯗꯕꯅꯦ ꯍꯧꯖꯤꯛ ꯃꯇꯝ ꯂꯩꯕ ꯃꯇꯝꯗꯒꯤꯀꯣ
ꯑꯗꯨꯅꯤ ꯃꯇꯝꯁꯨ ꯂꯩꯔꯛꯇ꯭ꯔꯦ ꯑꯩ ꯍꯨꯖꯤꯛ ꯔꯤꯒ꯭ꯔꯦꯠ ꯌꯥꯝ ꯆꯥꯔꯤꯅꯤ
ꯑꯣ ꯑꯗꯨ ꯑꯣꯏꯔꯁꯨ ꯇ꯭ꯋꯦꯟꯇꯤ ꯐꯣꯔ ꯑꯋꯔꯃꯛꯇꯤ ꯅꯠꯇꯦꯗꯅ ꯂꯥꯁ ꯑꯋꯔꯃꯛꯇꯤ ꯅꯠꯇꯅ ꯃꯇꯝꯗꯤ ꯈꯔꯗꯤ ꯂꯩꯅ ꯑꯗꯨ ꯃꯇꯝꯗ ꯈꯔ ꯈꯔ ꯍꯣꯠꯅꯍꯧꯗꯝꯅꯤ
ꯑꯁ ꯈꯪꯗ꯭ꯔꯦꯗ ꯆꯍꯤ ꯑꯩꯅ ꯃꯥꯡꯍꯟꯕꯁꯦ ꯊ꯭ꯔꯤ ꯏꯌꯔꯁꯅꯤꯅꯦ ꯎꯝ ꯊ꯭ꯔꯤ ꯌꯔꯁ ꯃꯥꯡꯍꯟꯕꯅꯤꯅꯦ ꯑꯩꯅ ꯀꯔꯤꯁꯨ ꯇꯧꯗ꯭ꯔꯒ
ꯑꯁ ꯄꯥꯃꯨꯏꯍꯦ
ꯌꯦꯉꯣ ꯄꯥꯝꯃꯨꯏꯀꯣ ꯈꯜꯂꯒ
ꯑꯣ ꯄꯥꯝꯃꯨꯏ
ꯇꯤ ꯋꯦꯁꯇ ꯆꯠꯄꯅꯤ ꯑꯩꯅ ꯀꯣꯂꯦꯖ ꯂꯣꯏꯕ ꯃꯇꯨꯡꯗ ꯑꯗꯨꯝ ꯇꯝꯅꯤꯡꯕ ꯇ꯭ꯔꯦꯅꯤꯡꯒꯨꯝꯕ ꯆꯠꯄ ꯌꯥꯕꯅꯦꯕ ꯑꯗꯨ ꯑꯩꯅ ꯑꯩꯅ ꯆꯠꯇꯔꯒ ꯑꯗꯨꯝ ꯀꯔꯤ ꯍꯥꯏꯒꯅꯤ ꯑ ꯃꯇꯝ ꯈꯔꯒꯤ ꯄꯥꯔꯠ ꯇꯥꯏꯝ ꯖꯣꯕ ꯇꯧꯕꯗꯣ
ꯎꯝ
ꯑꯗꯨꯃꯥꯏꯅ ꯇꯧꯕꯗꯤ ꯃꯇꯝ ꯂꯣꯏꯅ ꯃꯥꯡꯈ꯭ꯔꯦ
ꯅꯪꯗꯤ ꯈꯔ ꯐꯩꯌꯦ ꯄꯥꯔꯠ ꯇꯥꯏꯝ ꯖꯣꯕ ꯈꯔ ꯇꯧꯍꯧꯔꯒ ꯑꯩꯗꯤ ꯑꯗꯨꯁꯨ ꯇꯧꯗꯦ ꯅꯪꯒꯤꯗ ꯈꯣꯏ ꯄꯦꯔꯦꯟꯁꯇ ꯈꯛꯇ ꯅꯤꯔꯒ ꯂꯩꯕꯁꯤ ꯏꯀꯥꯏꯕ ꯏꯀꯥꯏꯈ꯭ꯔꯦꯅꯦ
ꯑꯩꯌꯥ ꯑꯁ ꯅꯣꯏ ꯅꯣꯏꯒꯨꯝꯅ ꯏꯅꯥꯎꯅꯨꯄꯥꯁꯨ ꯒ꯭ꯌꯥꯟ ꯇꯥꯔꯗꯤ ꯌꯥꯝ ꯐꯒꯗꯕꯀꯣ ꯃꯣꯏꯗꯤ ꯏꯀꯥꯏꯕꯁꯨ ꯈꯪꯗꯦ ꯑ ꯏꯅꯥꯎꯅꯨꯄꯥ ꯑꯉꯥꯡꯗꯤ ꯑꯣꯏꯔꯤꯗ ꯃꯣꯏ ꯍꯧꯖꯤꯛ ꯊꯕꯛ ꯁꯨꯕ ꯃꯇꯝꯗꯤ ꯅꯠꯇꯦꯕꯀꯣ ꯁꯨꯝꯍꯥꯏꯕꯅꯦꯗ
ꯃꯥꯁꯨ ꯃꯇꯝ ꯂꯥꯛꯑꯗꯤ ꯃꯥꯁꯨ ꯎꯝ ꯃꯥꯁꯨ ꯃ ꯃꯇꯝ ꯂꯥꯛꯑꯗꯤ ꯀꯩꯅꯣ ꯈꯟꯊꯒꯅꯤ ꯗ ꯁꯨꯃꯥꯏꯅ
ꯎꯝ ꯈꯪꯉꯤ ꯍꯥꯏꯇꯥꯔꯦ ꯌꯥꯝ ꯂꯝ ꯍꯦꯜꯂꯦꯕ ꯅꯨꯄꯥ ꯑꯃꯈꯛꯇ ꯑꯣꯏꯕꯒꯤ ꯑꯩꯈꯣꯏꯒꯤꯅꯦ
ꯑꯁ ꯑꯗꯨꯒꯨꯝꯕꯗꯣ ꯐꯖꯅ ꯆꯦꯛꯁꯤꯟꯅ ꯁꯦꯟꯅꯍꯧꯗꯕꯅꯤꯀꯣ ꯌꯨꯝꯗ ꯃꯥꯅ ꯑꯄꯥꯝ ꯑꯄꯥꯝꯕ ꯇꯧꯍꯟꯕ ꯌꯥꯗꯦ
ꯑꯗꯨꯃꯥꯏꯅ ꯑꯗꯨꯃꯥꯏꯅ ꯌꯥ ꯌꯥꯝꯅ ꯅꯨꯡꯁꯤꯅ ꯇꯧꯕꯤꯈꯣ ꯌꯥꯝ ꯂꯝ ꯍꯦꯜꯂꯦ ꯑꯩꯈꯣꯏ ꯌꯥꯝ ꯋꯥꯏꯑꯦ ꯍꯥꯏꯕꯗꯤ ꯃꯥꯒꯤ ꯑꯄꯥꯝꯕꯗꯣ ꯑꯗꯨꯝ ꯄꯤꯕꯒꯤꯀꯣ ꯍꯧꯖꯤꯛ ꯍꯥꯏꯅꯕ ꯌꯥꯝ ꯋꯥꯔꯦ ꯄꯥꯈꯪꯁꯨ ꯐꯥꯔꯛꯑꯕꯅꯤꯅ
ꯑꯩꯁꯨ ꯑꯩ ꯐꯥꯔ ꯁꯨꯃꯥꯏꯅ ꯇꯧꯔꯤꯅꯦ ꯑꯩ ꯑꯩꯈꯣꯏꯁꯦ ꯅꯨꯄꯥ ꯌꯥꯝꯃꯤꯕ ꯑꯗꯨ ꯑꯣꯏꯔꯁꯨ ꯑꯩꯅ ꯑꯇꯣꯝꯕ ꯑꯣꯏ ꯂꯩꯕꯅꯤꯅꯀꯣ ꯑꯗꯨ ꯐꯥꯎ ꯑꯩꯁꯨ ꯌꯥꯝ ꯀꯟꯅ ꯀꯔꯤ ꯍꯥꯏꯁꯤꯔꯥ ꯃꯣꯟ ꯌꯥꯝ ꯂꯝꯍꯦꯟꯒꯦ ꯇꯧꯋꯦꯕꯀꯣ ꯃꯣꯏꯅ ꯂꯨꯅ ꯇꯧꯔꯝꯕꯗꯣ ꯑꯗꯨ ꯑꯩ ꯐꯥꯎ ꯁꯨꯃꯥꯏꯅ ꯇꯧꯕꯗ ꯅꯨꯄꯥ ꯑꯃꯈꯛꯇ ꯂꯩꯕ ꯏꯃꯨꯡꯗꯨꯗꯤ ꯇꯧꯔꯝꯕꯝꯕ ꯌꯥꯏꯅꯦ
ꯇꯧꯋꯦ ꯇꯧꯋꯦ ꯑꯌꯥ ꯄꯥꯕꯗ ꯅꯨꯄꯤ ꯑꯍꯨꯝ ꯃꯔꯛꯇ ꯃꯥ ꯑꯃꯈꯛꯇ ꯑꯣꯏꯕꯒꯤꯀꯣ
ꯎꯝ
ꯑꯁ ꯌꯥꯝ ꯋꯥꯢꯌꯦ ꯌꯥꯝ ꯂꯝ ꯍꯦꯜꯂꯦ ꯎꯝ ꯍꯥꯏꯕꯁꯨ ꯇꯥꯗꯕꯀꯣ